ꯇꯥꯕ꯭ꯔ ꯏꯅꯦꯛꯇ ꯅꯪꯉꯔꯤꯗꯤ ꯅꯪ ꯀꯗꯧꯔꯤꯅ
ꯀꯔꯤꯁꯨ ꯇꯧꯗꯦ ꯑꯗꯨꯝ ꯆꯥꯛꯆꯥ ꯇꯣꯛꯂꯒ ꯐꯝꯃꯂꯦ
ꯎ ꯃꯔꯤꯀꯣ
ꯎꯝ ꯋꯥꯅꯨꯡꯔꯤ
ꯑꯩ ꯍꯧꯖꯤꯛ ꯒ꯭ꯌꯥꯟ ꯇꯥꯕ ꯁꯥꯒꯦꯀꯣ
ꯍꯣꯏ
ꯑꯩꯒꯤ ꯇ ꯍꯅꯦ ꯎꯝ
ꯀꯩꯗꯧꯔꯣꯃꯤꯅꯣ
ꯑꯩꯁꯦ ꯉꯥꯏꯍꯥꯛ ꯐꯝꯂꯒ ꯂꯩꯌꯦꯦ ꯐꯝꯃꯒ ꯍꯧꯖꯤꯛ ꯐ꯭ꯔꯤ ꯑꯣꯏꯕꯅꯤꯅ ꯒ꯭ꯔꯨꯞꯇ ꯑꯃꯨꯛ ꯆꯪꯉꯦ
ꯎꯝ ꯆꯥꯛꯇ ꯆꯔꯕꯔꯕ꯭ꯔꯣ
ꯁꯥꯁꯥ ꯑꯗꯨꯗꯤ
ꯊ ꯂꯩꯅꯦ
ꯍꯣꯏ ꯅꯪꯗꯤ ꯆꯥꯕ ꯅꯠꯇ꯭ꯔꯣ
ꯎꯝ ꯑꯣꯏꯗꯤ ꯆꯥꯔꯦ ꯉꯁꯥꯏ ꯆꯥꯈ꯭ꯔꯦ ꯂꯥꯝꯅꯕ ꯂꯥꯝꯈ꯭ꯔꯦꯗ
ꯑꯃꯨꯛ ꯊꯣꯡꯗꯣꯛꯑꯣ
ꯑꯃꯨꯛ ꯊꯣꯡꯗꯣꯛꯄ ꯇꯥꯔꯦ
ꯅꯉꯏꯅꯦ ꯃꯔꯔꯥꯡ ꯃꯔꯔꯥꯡ ꯇ ꯆꯔ ꯇꯨꯝ꯭ꯔꯣ
ꯑꯔꯨꯡ ꯔꯣ ꯇꯔꯔꯦ
ꯔꯣ ꯇꯥꯗꯧꯔꯦꯕ
ꯎꯝ
ꯑꯁ ꯉꯔꯥꯡꯁꯨ ꯇꯧꯗꯤ ꯇꯧꯕ ꯌꯥꯕꯅꯤꯀꯣ
ꯑꯩꯗꯣ ꯋꯥꯔꯜ ꯀꯞ ꯉꯥꯏꯔ ꯉꯥꯏꯔꯒ ꯉꯥꯏꯕ ꯉꯝꯗꯕꯒꯤ ꯇꯨꯝꯈ꯭ꯔꯕ ꯑꯗꯨꯝ ꯐꯣꯟꯕꯨꯗꯤꯤ ꯇꯧꯕ ꯌꯥꯕꯅꯦ ꯑꯁ ꯋꯥ ꯉꯥꯡꯅꯤꯉꯥꯏ ꯂꯩꯇꯕꯒꯤ ꯑꯗꯨꯝ
ꯆꯨꯝꯃꯦ ꯆꯨꯝꯃꯦ ꯆꯨꯝꯃꯦ ꯆꯨꯝꯃꯦ ꯇꯣꯏꯅ ꯉꯥꯡꯉꯁꯨ ꯋꯥ ꯂꯩꯇꯕꯅꯦ ꯑꯃꯨꯛꯀ ꯒꯦꯞ ꯈꯔ ꯈꯔ ꯂꯩꯔꯗꯤꯀꯣ ꯋꯥꯗ ꯑꯗꯨꯝ ꯊꯣꯛꯄꯅꯦ
ꯑꯣ
ꯐꯥꯒꯤ ꯇꯧꯁꯤꯔꯥ ꯉꯔꯥꯡꯗꯣ
ꯎꯝ
ꯉꯔꯃꯦ
ꯑꯦ ꯀꯃꯅ ꯎꯕ꯭ꯔꯣ
ꯅꯪꯗꯣ
ꯑ
ꯀꯩꯅꯧ ꯆꯥꯅꯤꯡꯉꯦ ꯍꯥꯏꯅ ꯍꯨꯔꯥꯟꯗꯤ ꯇꯧꯔꯒ ꯂꯩ
ꯑ ꯑꯩꯅꯣ ꯆꯥꯃꯟꯕ ꯒꯤ ꯅꯪꯉꯣꯟꯗ ꯀꯩꯅꯣ ꯆꯥꯅꯤꯡꯉꯤ ꯍꯥꯏꯅ ꯎꯠꯄ ꯅꯪ ꯆꯥꯅꯤꯡꯕꯒꯤ ꯑꯣꯏꯔꯕꯅꯤꯗ
ꯈꯪꯗꯦ ꯑꯩꯅ ꯀꯥꯔꯨꯅꯨ ꯀꯥꯕꯁꯨ ꯉꯝꯗ꯭ꯔꯒ ꯍꯥꯏꯔꯒꯦ ꯇꯤꯛꯇꯤꯔꯒ ꯀꯥꯒ ꯅꯨꯉꯥꯏꯔꯒ ꯉꯝꯃꯤꯁꯤ ꯀꯥꯏꯅꯀꯣ ꯅꯪ ꯀꯛꯑꯒꯦ ꯇꯧꯔ ꯂꯩ ꯔꯎꯕꯅꯤꯅꯦ
ꯇꯥꯗꯤ ꯇꯥꯗꯕ꯭ꯔꯥ ꯎ ꯃꯊꯛꯇ
ꯀꯥꯕ ꯉꯝꯗꯕꯒꯤ ꯑꯗꯨꯝ ꯇꯧꯊꯣꯛꯈ꯭ꯔꯦ
ꯑꯣ ꯆꯗꯕꯦ ꯑꯗꯨꯗꯤ
ꯆꯥꯗ꯭ꯔꯦ ꯑꯩ ꯃꯤꯠ ꯍꯥꯟꯅ ꯄꯥꯡꯊꯣꯛꯈ꯭ꯔꯦ ꯅꯨꯡꯉꯥꯏꯇꯦ ꯍꯥꯏꯥꯏꯅ ꯅꯣꯏ ꯃꯔꯨꯞꯁꯤꯡ ꯋꯥꯔꯤ ꯁꯥꯟꯅꯗ꯭ꯔꯕ ꯉꯁꯤꯗꯤ
ꯑꯩ ꯁꯥꯟꯅꯗꯦ ꯉ ꯅꯪ ꯑꯍꯥꯟꯕꯅꯦ
ꯑꯣ ꯍꯥꯕꯔ ꯊꯕꯛ ꯌꯥꯝ ꯆꯤꯟꯟꯅꯕ ꯃꯥꯜꯂꯦꯀꯣ
ꯃꯤꯔꯣ ꯑꯩꯔꯣ
ꯍꯣꯏ ꯉꯪꯉꯪ
ꯇꯟꯗꯦꯗꯦ ꯉꯁꯤꯗꯤ ꯇꯥꯟꯗꯅ ꯑꯗꯨ ꯑꯗꯨꯝ ꯂꯩꯕꯥꯛ
ꯄꯜꯂꯦ ꯅꯪ
ꯍꯥ
ꯇꯃꯤꯅꯨ ꯀꯣ
ꯅꯪ ꯇꯜꯂꯗꯤ ꯑꯩꯁꯨ ꯅꯨꯡꯉꯥꯏꯇꯦꯕ
ꯀꯃꯥꯏꯅ ꯇꯧꯁꯤꯔꯥ ꯇꯟꯗꯅꯉꯥꯏ ꯍꯥꯏꯔꯛꯎꯅꯦ ꯈꯔ
ꯑꯩ ꯍꯥꯏꯕꯤꯌꯨꯔꯣ
ꯑꯣ
ꯑꯩꯉꯣꯟꯗ ꯑꯗꯨꯝ ꯀꯣꯜ ꯇꯧꯔꯣ ꯑꯩ ꯋꯥꯔꯤ ꯁꯥꯕꯤꯒꯦ
ꯍ ꯇꯧꯔꯛꯈꯤꯅꯦ
ꯅꯪ ꯀꯥꯏꯥꯏ ꯀꯥꯏ ꯀꯥꯏ ꯆꯠꯀꯦ ꯍꯥꯏꯕ ꯉꯁꯤꯗꯤ
ꯉꯁꯤꯗꯤ ꯆꯠꯂꯔꯣꯏ ꯍꯥꯏꯗꯁꯨ ꯌꯨꯝ ꯏ ꯈꯣꯟ ꯀ ꯍꯥꯄꯤꯤꯁꯡꯒꯦ
ꯉ ꯄꯤꯁꯦꯡꯒꯦ
ꯎꯝ
ꯌꯥꯏ ꯑꯗꯨꯁꯨ ꯑꯗꯨꯁꯨ ꯊꯕꯛꯅꯤ ꯅꯠꯇ꯭ꯔꯣ
ꯀꯜ
ꯊꯕꯛꯅꯦ ꯑꯗꯨꯁꯨ ꯌꯥꯝ ꯋꯥꯕꯅꯦ ꯌꯨꯝꯗ ꯂꯩꯔꯒ ꯑꯗꯨꯝ ꯅꯥꯄꯤ ꯁꯤꯡꯗꯣꯛ ꯁꯤꯡꯖꯤꯟꯁꯨ
ꯎꯝ
ꯀꯅꯥ ꯀꯅꯥ ꯂꯩꯒꯦ ꯍꯧꯖꯤꯛꯇꯤ
ꯃꯤ ꯌꯥꯝ ꯂꯩꯌꯦ
ꯃꯤ ꯌꯥꯝ ꯂꯩꯕ꯭ꯔꯣ
ꯎꯝ ꯀꯣꯏ ꯃꯤ ꯇꯔꯨꯛ ꯂꯩꯌꯦ ꯃꯤ ꯑꯇꯩꯁꯨ ꯀꯣꯏꯔꯛꯄ ꯌꯥꯎꯕꯀꯣ
ꯑꯣ ꯅꯣꯏ ꯏꯔꯣꯝ ꯂꯩꯒꯦꯔ
ꯎꯝ ꯑꯗꯨꯝ ꯌꯨꯝ ꯃꯅꯥꯛꯇꯒꯤꯅꯤꯗ ꯑꯗꯨꯝ
ꯑꯣ ꯑꯣ ꯑꯣ ꯑꯣ
ꯑꯃꯟꯕꯒꯤ ꯁꯤꯗ ꯑꯩꯈꯣꯏꯗ ꯑꯩꯈꯣꯏꯗꯤ ꯌꯨꯝꯗꯣ ꯋꯥꯡꯕꯅꯤꯅ ꯏꯪꯕ ꯅꯨꯡꯁꯤꯠ ꯁꯤꯠꯄ ꯑꯗꯨꯒꯤ
ꯍ
ꯃꯣꯏ ꯑꯗꯨꯝ ꯀꯣꯏꯔꯔꯕ
ꯑꯗꯨꯗ ꯅꯪ ꯈꯨꯟꯗꯗꯤ ꯂꯩꯇꯦꯗꯅ ꯍꯟꯗꯛ
ꯈꯨꯟꯗ ꯂꯩꯇꯦ ꯍꯣꯏ
ꯌꯥꯏ ꯌꯥꯏ ꯌꯥꯏ ꯍꯣꯔꯦꯟ ꯀꯣꯏꯔꯛꯔꯥꯏ
ꯀꯣꯏꯔꯛꯅꯦ
ꯄꯨꯗꯕ ꯀꯨꯏꯔꯦꯅꯦ ꯑꯁꯦꯡꯕ ꯀꯣꯏꯔꯛꯑꯒ ꯑꯁꯤ ꯅꯨꯄꯥꯗꯤ ꯑꯩ ꯈꯪꯗꯦꯍꯦ ꯍꯥꯏꯔꯛꯑꯗꯤ ꯑꯩ ꯏꯀꯥꯏꯒꯅꯤꯀꯣ
ꯍꯥꯏꯌꯦ ꯑꯗꯨꯃꯥꯏꯅ ꯍꯥꯏꯗꯦꯗ ꯑꯩꯈꯣꯏꯗꯤ ꯌꯥꯝ ꯐ꯭ꯔꯦꯡ ꯑꯣꯏꯕꯅꯦ ꯅꯪ ꯀꯣꯏꯔꯛꯑꯒ ꯈꯪꯒꯅꯤ
ꯐꯩꯗ ꯅꯪ ꯃꯗꯤ ꯐꯩꯗ ꯑꯃꯨ ꯑ ꯌꯥꯗ ꯑꯩꯗꯤ ꯌꯥꯗꯦ ꯀꯥꯏꯅꯀꯣ ꯉꯥꯏ ꯇꯧꯔꯒ ꯂꯩꯒꯅꯤ ꯂꯩꯒꯅꯤ ꯂꯩꯒꯅꯤ ꯀꯥꯏ
ꯎꯝ
ꯍꯣꯏꯗ ꯅꯪꯗꯤ ꯃꯤ ꯐꯕꯅꯤ ꯍꯥꯏꯕ ꯑꯩ ꯐꯖꯅ ꯈꯪꯉꯤꯗ ꯑꯉꯥꯡ ꯑꯣꯏꯔꯤꯉꯩꯗꯒꯤ ꯇꯤꯟꯅꯔꯛꯄꯅꯤꯅ
ꯎꯝ
ꯑꯗꯨ ꯅꯪꯗꯤ ꯌꯥꯝ ꯍꯣꯡꯈ꯭ꯔꯦꯀꯣ
ꯀꯃꯥꯏꯅ ꯍꯣꯡꯕ
ꯍꯥꯏ ꯈꯪꯈꯪꯗꯦꯗ
ꯑꯁ ꯑꯗꯨꯗꯤ ꯅꯪ ꯁꯨꯅꯤꯗ ꯃꯤ ꯍꯥꯏꯁꯤ ꯆꯥꯎꯔ ꯆꯥꯎꯔ ꯇꯧꯔꯒ ꯈꯔ ꯂꯥꯞꯅꯔꯗꯤ ꯈꯔ ꯍꯣꯡꯕ ꯇꯥꯕꯅꯦ ꯀꯩꯅꯣ
ꯑꯗ ꯎꯔꯤ ꯆꯃꯦꯕ ꯑꯗꯨꯕꯨ ꯀꯥꯏ ꯆꯅ ꯍꯉ꯭ꯔꯦ
ꯑꯁ ꯀꯃꯥꯏꯅ ꯍꯣꯡꯕ꯭ꯔꯥ ꯀꯣ ꯍꯥꯏꯔꯛꯑꯣꯅꯦ
ꯑꯗꯨꯝ ꯐꯖꯊꯈ꯭ꯔꯦ ꯍꯥꯏꯕ
ꯑꯣ ꯃꯁꯛꯄꯨ ꯍꯥꯏꯕ꯭ꯔꯣ
ꯍ
ꯑꯩꯗꯤ ꯍꯣꯡꯉꯦ ꯍꯥꯏꯁꯦ ꯋꯥꯈꯜ ꯍꯣꯡꯕ꯭ꯔꯥ ꯑꯗꯨꯒꯨꯝꯕ ꯈꯜꯂꯨꯕ
ꯅꯠꯇꯦ ꯅꯠꯇꯦ ꯋꯥꯈꯜꯗꯤ ꯌꯥꯝ ꯆꯝꯃꯦꯗ ꯅꯪꯗꯤ ꯌꯥꯝ ꯐꯩꯗ ꯅꯪ ꯃ ꯃꯃꯤ ꯀ꯭ꯔꯤꯁꯤꯕꯤ ꯌꯥꯏ ꯌꯥꯏ ꯌꯥꯏ ꯔꯁꯤꯅ ꯃꯇꯨꯝ ꯃꯇꯨꯝ ꯇꯥꯔꯤꯌꯦꯦ ꯅꯪꯉꯣꯟꯗ
ꯑꯁꯤ ꯃꯇꯨꯝ ꯃꯇꯨꯝ ꯌꯥꯎꯕ꯭ꯔꯥ
ꯔꯁꯤ ꯃꯇꯨꯝ ꯃꯇꯨꯝ ꯌꯥꯎꯏꯗꯨꯅꯤ ꯑꯃꯅ ꯅꯪꯕꯨ ꯊꯥꯗꯣꯛꯄ ꯉꯝꯗꯕꯤꯗ ꯂꯩꯔꯤꯗꯣ
ꯑꯁꯤ ꯃꯇꯨꯝ ꯃꯇꯨꯝ ꯌꯥꯎꯗꯅ ꯂꯥꯁꯇ
ꯑꯗꯨꯒꯤꯅꯤ ꯑꯩ ꯅꯪꯕꯨ ꯊꯥꯗꯣꯛꯄ ꯉꯝꯃꯣꯏ ꯆꯂ ꯆꯂ ꯆꯗ ꯅꯨꯄꯥꯇꯅ ꯑꯗꯨꯒꯤꯅꯤ ꯅꯪ ꯃꯈ ꯈꯔꯗ ꯑꯩ ꯅꯪꯕꯨ ꯊꯥꯗꯣꯛ ꯆꯄ ꯉꯝꯔꯣꯏ ꯍꯥꯏꯕꯗ ꯅꯪꯒꯤ ꯄꯨꯟꯁꯤꯒ ꯑꯩꯒꯤ ꯄꯨꯟꯁꯤꯒ ꯆꯞ ꯆꯥꯏ ꯍꯥꯏꯕꯗꯨꯣ ꯅꯪ ꯈꯪꯗ꯭ꯔꯕꯣ
ꯑꯥ
ꯀꯣꯡꯉ ꯌꯥꯝ ꯅꯨꯡꯉꯥꯏꯕ ꯄꯨꯟꯁꯤꯅꯤ ꯑꯗꯨꯁꯨ
ꯎꯝ
ꯑꯗꯣ ꯅꯣꯏ ꯍꯦꯔꯣꯗꯤ ꯂꯩꯇ꯭ꯔꯣ
ꯑꯩꯈꯣꯏ ꯍꯤꯔꯣꯗꯣ ꯂꯩꯇꯅꯦ
ꯑꯁ ꯌꯥꯝ ꯅꯨꯡꯉꯥꯏꯇꯦꯗ ꯏꯇꯥꯎꯗꯣ ꯌꯥꯝ ꯅꯨꯡꯁꯤꯕꯅꯦꯗ
ꯍꯣꯏ ꯄꯩꯁꯥ
ꯅꯍꯥꯟꯋꯥꯏ ꯅꯪꯗꯤ ꯃꯥꯒꯤ ꯄꯣꯁꯃꯦꯟ ꯇꯧꯗ ꯅꯨꯕꯥꯅꯤꯒꯤ ꯃꯔꯛꯇ ꯑꯩꯅ ꯑꯁ ꯑꯣꯖꯥꯅ ꯐꯖꯅ ꯐꯨꯔꯛꯄꯅꯦꯥ ꯏꯉꯣꯟꯗ
ꯍꯣꯏ
ꯅꯃꯅꯤ ꯃꯤ ꯑꯗꯨꯗ ꯌꯥꯝ ꯅꯨꯡꯉꯥꯏꯔꯒ ꯂꯩꯕ
ꯎꯝ ꯅꯨꯡꯉꯥꯏꯇ꯭ꯔꯗꯤ ꯀꯩꯅꯣ ꯄꯣꯁꯃꯦꯟꯅ ꯑꯗꯨꯝ ꯋꯥꯅ ꯁꯦꯝꯕꯤꯔꯒ ꯅꯨꯡꯉꯥꯏꯅ ꯂꯩꯇ꯭ꯔꯗꯤ ꯀꯩꯅꯣ ꯀꯞꯅ ꯂꯩꯔꯣ
ꯑꯗꯨꯅꯤ ꯆꯨꯝꯃꯦ ꯆꯨꯝꯃꯦ ꯑꯗꯣ ꯍꯧꯖꯤꯛ ꯐꯥꯎꯗꯤ ꯅꯨꯡꯉꯥꯏꯕ ꯅꯠꯇ꯭ꯔꯣꯅꯕꯥꯅꯤ
ꯅꯨꯡꯉꯥꯏꯔꯤꯌꯦ
ꯑ
ꯅꯣꯏꯁꯨ ꯅꯪꯁꯨ ꯅꯪꯅ ꯄꯥꯝꯕ ꯅꯨꯄꯤꯗꯣ ꯍꯥꯏꯔꯛꯎꯅꯦ ꯑꯩ ꯄꯣꯁꯃꯦꯟ ꯑꯣꯏꯕꯤꯒꯤꯅꯤ ꯃꯍꯨꯠ ꯑꯃꯨꯛ ꯁꯦꯝꯕꯤꯒꯤꯅꯤ ꯍꯣꯏ
ꯍꯟꯗꯛꯀꯥꯥꯁꯦ ꯅꯨꯡꯄꯤꯤ ꯊꯤꯕ ꯌꯥꯝ ꯂꯨꯏꯅꯦ
ꯍꯥꯏꯔꯛꯑꯣ ꯑꯩꯉꯣꯟꯗ
ꯑꯩ ꯅꯣꯏ ꯈꯨꯟꯗꯒꯤ ꯅꯣꯏ ꯈꯨꯟꯗꯒꯤ ꯑꯄꯥ ꯑꯄꯥꯕ ꯍꯥꯏꯔꯛꯎꯀꯣ ꯑꯩ ꯔꯤ ꯆꯤꯔꯤ ꯊꯤꯦ
ꯍꯣꯏ ꯍꯥꯏꯔꯛꯀꯦ ꯅꯪꯒꯤ ꯆꯥꯟꯅꯒꯗꯧꯕ ꯑꯩ ꯍꯪꯒꯦ ꯌꯦꯡꯒꯦ
ꯎꯝ ꯅꯣꯏ ꯈꯨꯟꯁꯨ ꯆꯥꯎꯋꯦꯅ
ꯎꯝ ꯇꯋꯋꯦ
ꯄꯤꯛꯄ ꯈꯨꯟꯗꯤ ꯅꯠꯇꯦꯅ
ꯂꯩꯥꯏꯁꯥꯕꯤ ꯐꯖ ꯐꯖꯕ ꯂꯩꯕꯅꯦ ꯑꯗꯨ ꯀꯔꯝꯕꯅ ꯄꯥꯝꯕ꯭ꯔꯥ ꯍꯥꯏꯗꯣ ꯑꯩ ꯐꯣꯇꯣ ꯊꯥꯕꯤꯔꯛꯀꯦ ꯅꯪ ꯈꯔ
ꯍꯟꯗꯛꯀꯥꯟꯁꯦ ꯐꯖꯕꯅꯗꯤ ꯌꯥꯗ꯭ꯔꯦꯅꯦꯀꯣ
ꯁꯛꯁꯨ ꯐꯖꯩꯌꯦ ꯏꯪꯁꯨ ꯏꯪ ꯇꯞꯄꯦ ꯑꯗꯨꯝ ꯆꯝꯁꯨ ꯆꯝꯕ ꯂꯩꯗ ꯌꯥꯝꯅ ꯑꯗꯨ ꯅꯪ ꯑꯈꯠꯄ ꯄꯥꯝꯕ꯭ꯔꯥ ꯑꯆꯝꯕ ꯄꯥꯝꯕ꯭ꯔꯥ
ꯑꯩ ꯑꯩꯉꯣꯟꯗ ꯍꯥꯏ ꯑꯩꯉꯣꯟꯗ ꯍꯥꯏꯗꯤ ꯅꯪꯒꯨꯝꯕꯤ
ꯑ ꯑꯩꯒꯨꯝꯕꯤ ꯁ ꯌꯥꯝ ꯌꯥꯝ ꯂꯩꯗ
ꯑꯁ ꯑꯣ ꯑꯃꯗꯤ ꯈꯟꯗꯗꯤ ꯌꯥꯗ꯭ꯔꯦ ꯍꯦ ꯑꯗꯨꯗꯤ ꯅꯪ ꯅꯨꯡꯒꯤꯗꯨꯅꯦ ꯑꯩ ꯄꯥꯝꯃꯤꯁꯦ
ꯐꯣꯇꯣ ꯊꯥꯕꯤꯔꯛꯀꯦ ꯑꯗꯨꯗ ꯈꯟꯈ꯭ꯔꯣ
ꯍꯣꯏ ꯑꯗꯨꯗꯁꯨ ꯌꯥꯏ ꯪꯒꯨꯝꯕꯤ ꯏꯆꯝ ꯆꯝꯕꯤ ꯊꯣꯠ ꯊꯣꯠ ꯂꯥꯎꯕꯤ ꯐꯖꯕꯤ ꯐꯦꯠ ꯅꯣꯐꯦꯠ ꯇꯧꯕꯤꯗꯨꯅꯦ ꯑꯩꯈꯣꯏꯅ ꯉꯥꯎꯖꯔꯤꯁꯦ
ꯍꯣꯏ ꯅꯣꯏ ꯅꯨꯄꯥꯅ ꯑꯗꯨꯅꯦꯕ ꯍꯥꯐꯦꯠ ꯃꯐꯦꯠ ꯇꯧꯔꯒ ꯋꯥꯟ ꯊꯥꯔꯒ ꯇꯥꯔꯣꯏ
ꯎꯃꯤ ꯅꯣꯏ ꯍꯤꯔꯞꯁꯨ ꯇꯧꯔꯝꯒꯅꯤꯅ ꯃꯥꯅ ꯊꯕꯛ ꯋꯥꯅ ꯍꯜꯂꯛꯄꯗ
ꯎꯝ ꯑꯩꯅ ꯅꯣꯐꯦꯠ ꯅꯣꯐꯦꯠ ꯇꯧꯔꯒ ꯎꯝ ꯎꯝ
ꯑꯦ ꯑꯗꯨꯅꯦ ꯃꯥꯅ ꯋꯥꯕꯁꯤꯗ ꯍ ꯑꯋꯥꯕꯗꯣ ꯃꯥ ꯂꯣꯏ ꯀꯣꯛꯈ꯭ꯔꯗꯕꯅꯦ ꯅꯪ ꯎꯕꯗ
ꯍꯣꯏ
ꯅꯨꯄꯥꯒꯤ ꯄꯣꯊꯥꯐꯝ ꯍꯥꯏꯕꯗ ꯑꯗꯨꯅꯤ ꯀꯩꯅꯣ ꯅꯠꯇ꯭ꯔꯣ ꯁꯧ ꯂꯥꯛꯉꯒ ꯂꯩꯔꯗꯤ ꯅꯨꯄꯥꯗꯤ ꯄꯣꯊꯥꯐꯝ ꯈꯪꯉꯔꯣꯏꯗꯅ
ꯍꯣꯏ
ꯍꯟꯗꯛꯀꯥꯟꯁꯦ ꯅꯨꯄꯥꯁꯨ ꯅꯨꯄꯤꯁꯨ ꯑꯐꯕꯗꯤ ꯇꯥꯡꯕꯅꯦ ꯅꯠꯇ꯭ꯔꯣ
ꯍꯃꯦ ꯂꯥꯡꯕꯅ ꯑꯃꯨꯛꯀ ꯊꯥꯕꯁꯨ ꯂꯩꯌꯦ ꯏꯪ ꯇꯞꯂꯒ ꯂꯩꯕ ꯁꯥꯊꯤꯄꯁꯨ ꯂꯩꯕꯅꯦꯀꯣ
ꯍꯣꯏ ꯍꯣꯏ ꯆꯪꯉ ꯆꯪꯉ ꯆꯪꯉ ꯂꯥꯡ ꯊꯥꯛꯄ ꯌꯥꯝ ꯍꯩꯕ ꯃꯤ ꯏꯆꯝ ꯆꯝꯕ ꯁꯥꯔꯒ ꯀꯣ
ꯁꯛꯇꯗꯤ ꯏꯆꯝ ꯆꯝꯕ ꯁꯥꯕ ꯇꯧꯊꯣꯔꯛꯄꯗꯗꯤ ꯍꯥ
ꯎꯝ
ꯊꯤꯕ ꯃꯤꯁꯨ ꯌꯥꯝ ꯂꯩꯅ
ꯎꯝ
ꯑꯗꯨꯒꯨꯝꯕꯗꯨꯁꯨ ꯌꯥꯝ ꯂꯩ ꯃꯈꯟꯁꯦ ꯁꯨꯔꯕꯅꯤꯗ ꯅꯨꯄꯥꯁꯨ ꯅꯨꯄꯤꯁꯨ
ꯆꯞ ꯃꯅꯥꯏꯗ ꯅꯨꯞ
ꯀꯅꯥ ꯈꯪ ꯑꯗꯨ ꯃꯔꯛꯇ ꯑꯩꯁꯨ ꯌꯥꯎꯔꯝꯕ ꯌꯥꯏ ꯑꯟꯑꯣꯗꯤꯕꯜ
ꯁꯨ ꯅꯨꯄꯤ ꯀꯣꯏꯗꯦ ꯀꯣꯏꯗꯦ ꯍꯥꯏꯔꯒ ꯃꯌꯥꯝ ꯊꯝꯕ ꯁꯥꯏꯠꯇ ꯃꯌꯥꯝ ꯊꯝꯕꯁꯨ ꯀꯅꯥꯅ ꯈꯪ
ꯑꯗꯨꯅꯤ ꯀꯅꯥ ꯈꯪ ꯀꯅꯥꯅ ꯁꯨ ꯍꯥꯏꯕ ꯉꯝꯗ꯭ꯔꯦꯕ ꯀꯣ ꯑꯗꯨꯕꯣ ꯑꯁ ꯑꯩꯗꯤ ꯀꯣꯏꯗꯤ ꯀꯣꯏ ꯗꯦꯗ ꯀꯤꯗ ꯑꯁꯦꯡꯕ ꯅꯨꯄꯤ ꯀꯣꯏꯕ ꯍꯟꯗꯛ
ꯏꯁ ꯅꯨꯄꯥ ꯅꯠꯇꯔꯦ ꯀꯤ ꯅꯨꯄꯤꯕꯨ ꯀꯤꯔꯗꯤ ꯀꯣꯏꯊꯣꯛꯑꯣ ꯑꯗꯨꯝ ꯌꯦꯡꯉꯣ ꯗꯨꯃꯥꯏꯅ ꯂꯩꯔꯗꯤ ꯅꯍꯥꯟ ꯅꯨꯄꯤ ꯂꯧꯗꯅ ꯅꯪ ꯁꯒ ꯀꯥꯈꯤꯅꯤꯀꯣ
ꯌꯥꯝ ꯌꯥꯝ ꯌꯥꯝ ꯀꯣꯏꯈ꯭ꯔꯦ ꯑꯗꯣ ꯃꯣꯏꯗꯣ ꯃꯣꯏ ꯅꯨꯄꯤ ꯍꯥ ꯆꯥꯟꯅꯗꯕꯗꯤ ꯃꯥꯜꯂꯦꯍꯦ ꯑꯗꯨꯕꯨ ꯃꯣꯏ ꯃꯒꯨꯟꯗꯣ ꯑꯗꯨꯝ ꯈꯪꯛꯄ ꯀꯥꯟꯗ ꯉꯥꯏꯍꯥꯛ ꯄꯣꯊꯥꯅꯤꯡꯕꯀꯣ
ꯑꯥ
ꯑꯟꯑꯣꯗꯤꯕꯜ
ꯁ ꯅꯪꯒꯤꯁꯤꯗꯤ
ꯊꯦꯡꯅꯔꯛꯄꯁꯤꯡꯗ ꯆꯥꯟꯅꯗꯕꯒꯤꯗꯤ ꯑꯣꯏꯔꯝꯕ ꯌꯥꯏ ꯑꯣ ꯑꯗꯨꯕꯣ ꯃꯇꯝ ꯈ꯭ꯔ ꯄꯣꯊꯥꯗꯗꯤ ꯌꯥꯗ꯭ꯔꯦꯍꯦ
ꯎꯝ ꯄꯣꯊꯥꯔꯒ ꯂꯤꯖꯤꯟꯒꯤꯅꯤ ꯀꫭ
ꯑꯗꯨꯁꯨꯨ ꯀꯅꯥꯥ ꯀꯥꯏ
ꯌꯦꯡꯁꯤꯟꯗꯅ ꯈꯪꯍꯧꯔꯣꯏꯀꯣ
ꯂꯩꯅ ꯂꯤꯕꯁꯤꯡꯁꯦ ꯑꯅꯧꯕꯤ ꯌꯥꯝꯅ ꯀꯔꯤ ꯅꯧꯕ ꯂꯩꯁꯥꯕꯤ ꯐꯪ ꯑꯗꯨꯝ ꯐꯪ ꯐꯪꯉꯦ ꯍꯥꯏꯅ